ꯍꯜꯂꯣ ꯍꯜꯂꯣ ꯍꯜꯂꯣ
ꯇꯨꯝꯔꯕꯣ ꯃꯦꯗꯥꯝꯖꯤ
ꯇꯨꯝꯗꯔꯤꯌꯦ ꯅꯪꯗꯤ ꯀꯣꯜ ꯇꯧꯒꯦꯅꯁꯨ ꯍꯥꯏꯗꯦꯅꯦ ꯗꯥꯏꯔꯦꯛ ꯀꯣꯜ ꯇꯧꯕꯤꯌꯦꯅꯦ
ꯑꯗꯨ ꯅꯪ ꯉꯁꯥꯏ ꯐꯣꯟ ꯇꯧꯗꯦ ꯉꯁꯥꯏ ꯐꯣꯟ ꯇꯧꯕꯗꯤ ꯈꯪꯉꯦꯕ ꯍꯧꯖꯤꯛꯇꯤ ꯅꯪ ꯇꯧꯗꯕ꯭ꯔꯅ ꯑꯩꯅ ꯑꯗꯨꯝ ꯇꯧꯔꯕꯅꯤꯗ
ꯑꯣ ꯑꯣ ꯗꯨ ꯀꯔꯤ ꯇꯧꯔꯒ ꯂꯩꯕ꯭ꯔꯣ ꯅꯪꯗꯤ
ꯐꯣꯟ ꯆꯔ꯭ꯥꯖ ꯇꯧꯔ ꯉꯥꯏꯔꯒ ꯂꯩꯔꯤꯌꯦ ꯇꯨꯝꯅꯤꯡꯉꯦ
ꯐꯣꯟ ꯆꯔ꯭ꯥꯖ ꯇꯧꯔꯒ ꯂꯩꯌꯦꯕ
ꯍꯣꯏ ꯅꯣꯏꯗꯤ ꯇꯨꯝꯔꯥꯕꯣ
ꯇꯝꯗ꯭ꯔꯤꯌꯦꯗ ꯑꯈꯣꯏꯁꯨ ꯕꯦꯛꯒ꯭ꯔꯥꯎꯟ ꯅꯣꯏꯁꯁꯨ ꯇꯥꯕ꯭ꯔꯥ ꯏꯁꯩ ꯇꯥꯕ꯭ꯔꯥ ꯑꯥ
ꯑꯗꯣ ꯀꯩꯅꯣ ꯍꯪꯒꯦ ꯇꯧꯕ ꯑꯩꯒꯤ ꯑꯦꯌꯥꯔꯇꯦꯜ ꯄꯦꯃꯦꯟ ꯕꯦꯡꯗꯣ
ꯎꯝ
ꯌꯨ ꯄꯤ ꯑꯥꯏꯒꯨꯝꯕ ꯁꯦꯠ ꯇꯧꯕ ꯌꯥꯗꯕ ꯑꯗꯣ ꯍꯌꯦꯡ ꯇꯧꯔꯁꯦ ꯑꯩ ꯂꯥꯛꯀꯦ
ꯑꯥ ꯍꯣꯏ ꯌꯥꯏꯅꯦ
ꯑꯃꯨꯛꯀ ꯊꯕꯛ ꯆꯠꯇꯣꯏꯔ ꯊꯕꯛ ꯆꯥꯟꯗꯣꯏꯔꯥ ꯍꯌꯦꯡꯁꯨ
ꯆꯤꯟꯗꯣꯏꯗ ꯌꯨꯝꯗ ꯂꯩꯒꯅꯤꯗ ꯀꯣꯏꯔꯛꯑꯣꯏ ꯈꯣꯏ ꯌꯨꯝꯗ
ꯍꯣꯏ ꯀꯣꯏꯔꯛꯀꯦ
ꯎꯝ
ꯀꯔꯤ ꯏꯟꯁꯥꯡ ꯆꯥꯔꯦ ꯅꯣꯏꯗꯤ
ꯉꯁꯤꯗꯤ ꯏꯅꯥꯎꯅꯨꯄꯤꯅ ꯑꯁ ꯃꯁꯔꯨꯝ ꯆꯤꯡꯗꯒꯤ ꯐꯖꯅ ꯇꯨꯝ ꯊꯣꯡ ꯕꯤꯕꯀꯣ ꯐꯖꯅ ꯆꯥꯈ꯭ꯔꯦ ꯑꯩꯗꯤ ꯅꯪꯗꯤ ꯀꯔꯤ ꯏꯟꯁꯥꯡ ꯆꯥꯒꯦ ꯑ
ꯑꯩꯈꯣꯏ ꯑꯂꯨ ꯆꯥꯏꯗ ꯀꯥꯡꯁꯣꯏ ꯑꯗꯨꯝ ꯆꯥꯏꯗ
ꯑ ꯍꯥꯎꯋꯤꯅꯦ ꯅꯪꯁꯨꯨ ꯇꯨꯝꯒꯦꯔꯣ
ꯍꯣꯏ ꯇꯣꯝꯗ꯭ꯔꯗꯤ ꯑꯃꯨꯛꯀ ꯊꯕꯛ ꯆꯠꯁꯦ ꯍꯥꯏꯔꯣ
ꯑꯔꯤꯛ ꯄꯥꯗ꯭ꯔꯣ ꯅꯪꯁꯦ
ꯑꯗꯨ ꯈꯛꯇꯅꯦ ꯇꯧꯗ꯭ꯔꯤꯉꯩ ꯇꯧꯗ꯭ꯔꯤꯁꯦ ꯑꯩꯗꯤ ꯂꯣꯏꯅꯃꯪꯗꯤ ꯇꯧꯈ꯭ꯔꯕꯅꯤ
ꯚꯦꯟ ꯇꯧꯗ꯭ꯔꯤꯅꯦ ꯅꯪ
ꯑꯗꯨꯅꯤ
ꯑꯦꯛꯖꯥꯝꯒꯤꯗꯗꯤ ꯐꯪꯅꯈ꯭ꯔꯕ꯭ꯔꯣ
ꯐꯪꯈ꯭ꯔꯦ ꯅꯦꯛꯁ ꯋꯤꯛꯇ ꯇꯧꯅꯤ ꯍꯥꯏꯌꯦ
ꯑꯁ ꯅꯦꯛꯁ ꯋꯤꯛꯗꯤ ꯊꯨꯋꯦꯀꯣ
ꯑꯗꯨꯅꯦ
ꯂꯥꯢꯔꯤꯛ ꯄꯥꯒꯗꯕꯅꯦ ꯑꯗꯨꯗꯤ ꯅꯪꯁꯦ
ꯑꯗꯨ ꯀꯩꯅꯣ ꯍꯥꯛ ꯑ ꯑꯩ ꯅꯍꯥꯟ ꯍꯣꯁꯄꯤꯇꯥꯜ ꯆꯠꯂꯦ ꯍꯥꯏꯌꯦ ꯅ ꯅꯉꯣꯟꯗ
ꯍꯩ
ꯃꯈꯣꯏꯒꯤ ꯍꯦꯜꯊ ꯀꯥꯔꯗꯤ ꯂꯩꯌꯦꯕ ꯄꯤ ꯑꯦꯝꯒꯤꯅꯦꯕꯥ ꯃꯈꯣꯏꯒꯤꯗꯣ ꯑꯗꯨ ꯈꯣꯏ ꯄꯥꯒꯤ ꯁꯦꯝꯗꯣ ꯐꯤꯐꯇꯤꯟ ꯗꯦꯁ ꯀꯨꯝꯕ ꯆꯪꯒꯦ ꯍꯥꯏꯌꯦ
ꯑꯧ ꯑꯧ
ꯑꯣꯏꯕꯖꯦꯠ ꯄ꯭ꯔꯥꯚꯦꯠ ꯄ꯭ꯔꯥꯚꯦꯠꯀꯤ ꯑꯣꯏꯕꯒꯤꯔꯥ ꯅꯠꯇ꯭ꯔꯒ ꯀꯔꯤꯒꯤꯔꯥ ꯃꯈꯣꯏꯒꯤꯁꯦ ꯑꯗꯨꯝ ꯇꯧꯕꯗꯣ ꯍꯦꯟꯃꯟꯗ꯭ꯔꯣ ꯐꯤꯐꯇꯤꯟ ꯗꯦꯖ ꯆꯪꯅꯤ ꯍꯥꯏꯕꯗꯤ ꯑꯦꯄ꯭ꯂꯥꯏ ꯇꯧꯕꯗꯣ
ꯑ ꯈꯪꯗꯦꯅꯦ ꯑꯩꯇꯤ ꯑꯩꯒꯤꯁꯨ ꯌꯥꯝ ꯆꯥꯡꯉꯦꯗ ꯑꯣ ꯍꯦꯜꯊ ꯀꯥꯔꯗ ꯂꯩꯔꯦꯕꯀꯣ
ꯍꯦꯜ ꯀꯥꯔꯗꯤ ꯂꯩꯔꯦ ꯑꯗꯨ ꯃꯈꯣꯏ ꯍꯣꯁꯄꯤꯇꯥꯜꯗ ꯄꯥꯏꯕ ꯌꯥꯕ꯭ꯔꯥ ꯌꯥꯗꯕ꯭ꯔꯥ ꯑꯗꯨꯃꯥꯏꯅ ꯑꯦꯄ꯭ꯂꯥꯏ ꯇꯧꯕꯗꯣ ꯐꯤꯐ
ꯑꯣ ꯑꯣ ꯑꯁ ꯑꯗꯨꯗꯤ ꯌꯥꯝꯃꯦꯀꯣ
ꯑꯗꯨꯗꯤ ꯃꯈꯣꯏ ꯄꯩꯁꯥ ꯂꯧꯅꯤꯡꯕꯒꯤ ꯑꯣꯏꯔꯝꯅꯤꯀꯣ ꯄ꯭ꯔꯥꯏꯚꯦꯠꯀꯤ ꯑꯣꯏꯕꯗꯤ ꯗꯅꯤꯅ
ꯍꯣꯏ ꯄꯩꯁꯥ ꯈꯔ ꯂꯧꯔꯒ ꯎꯝ ꯑꯗꯨꯝ ꯎꯝ ꯑ ꯀꯣꯟꯅ ꯄꯤꯒꯦ ꯍꯥꯏꯅ ꯈꯟꯕ꯭ꯔꯥ ꯀꯣ
ꯅꯠꯇꯦ ꯃꯈꯣꯏ ꯍꯣꯁꯄꯤꯇꯥꯜ ꯍꯣꯁꯄꯤꯇꯥꯜꯒꯤ ꯄꯣꯂꯤꯁꯤꯁꯦ
ꯎꯝ
ꯄꯩꯁꯥ ꯃꯈꯣꯏꯁꯦ ꯂꯧꯅꯤꯡꯕ ꯃꯥꯜꯂꯦ
ꯑꯣ
ꯑꯃ ꯑꯗꯨ ꯂꯣꯏꯁꯤꯟꯕ ꯉꯝꯗꯔꯗꯤ ꯗꯤ ꯅꯨꯃꯤꯠ ꯑꯅꯤꯒꯨꯝꯕꯗꯤ ꯑꯗꯨꯝ ꯆꯪꯉꯦꯕ ꯑꯗꯨ ꯑꯣꯏꯔꯦ ꯑꯗꯨ ꯑꯣꯏꯔꯁꯨ ꯃꯨꯛ ꯑꯩꯈꯣꯏꯒꯤ ꯐꯤꯐꯇꯤꯟ ꯗꯦꯁ ꯆꯪꯅꯤ ꯍꯥꯏꯗꯤ ꯍꯦꯃꯜꯂꯦ ꯍꯥꯏꯕꯅꯤꯗ
ꯅꯦ ꯍꯣꯏ ꯑꯗꯨꯒꯤꯅꯤꯗ ꯑꯩꯅ ꯍꯥꯏꯕꯗꯤ ꯃꯣꯏꯒꯤ ꯄꯣꯂꯤꯁꯤꯗꯣ ꯌꯥꯝꯅ ꯐꯤꯐꯇꯤꯟ ꯗꯦꯁ ꯆꯪꯈ꯭ꯔꯦ ꯑꯥ ꯑꯗꯨꯗꯤ ꯃꯣꯏꯅ ꯄꯩꯁꯥꯗꯣ ꯍꯥꯏꯕꯗꯤ ꯑꯈꯣꯏꯅ ꯍꯦꯜ ꯀꯥꯔꯠ ꯄꯤꯗ꯭ꯔꯤ ꯑꯣ ꯑꯗꯨ ꯅꯣꯏꯅ ꯍꯣꯏ ꯄꯩꯁꯥ ꯄꯥꯏꯅꯤꯡꯕ ꯃꯥꯜꯂꯦꯕ ꯑꯗꯨ ꯍꯦꯜꯄ ꯀꯥꯔꯠ ꯄꯤꯔꯒ ꯃꯣꯏꯗꯨ ꯍꯜꯂꯛꯀꯅꯤꯀꯣ
ꯎꯝ
ꯎꯝ ꯑꯗꯨꯅꯦ
ꯑꯗꯨꯃꯥꯏꯅ ꯇꯧꯔꯗꯤ ꯑꯩꯈꯣꯏꯒꯨꯝꯕ ꯂꯥꯏꯕ ꯃꯤꯁꯤꯡꯗꯤ ꯋꯥꯔꯝꯅꯤ
ꯎꯝ ꯑꯗꯨ ꯇꯣꯇꯦꯜ ꯀꯌꯥ ꯇꯥꯔꯦ ꯍꯥꯏꯕ꯭ꯔꯥ
ꯈꯪꯗꯦ ꯅ ꯃꯔꯛ ꯃꯔꯛꯇꯗꯤ ꯃꯈꯣꯏ ꯍꯤꯗꯥꯛ ꯂꯩꯕꯁꯨ ꯇꯔꯥ ꯍꯦꯡꯕ ꯀꯥꯟꯗꯁꯨ ꯂꯩꯌꯦ ꯑꯗꯨ ꯈꯪꯗꯦꯗ ꯃꯈꯣꯏꯒꯤꯁꯦ
ꯑꯥ ꯌꯥꯝ ꯄꯥꯔꯅꯤꯅꯦ ꯍꯧꯖꯤꯛꯀꯤ ꯂꯩꯕꯗꯨ ꯀꯣꯏꯈ꯭ꯔꯦ ꯅꯨꯃꯤꯠ ꯑꯍꯨꯝ ꯁꯨꯈ꯭ꯔꯦꯀꯣ
ꯍꯣꯏ ꯑꯍꯨꯝ ꯁꯨꯔꯒ ꯑꯗꯨ ꯃꯈꯣꯏ ꯇꯨꯝ ꯇꯨꯝꯕꯒꯨꯝꯕꯁꯦ ꯃꯅꯨꯡꯗ ꯃꯤ ꯑꯃꯈꯛꯇ ꯍꯥꯏꯗꯤ ꯑꯗꯨꯝ ꯇꯨꯝꯕ ꯌꯥꯏꯌꯦꯕ ꯑꯅꯥꯕ ꯀꯥꯎꯟ ꯇꯧꯗ꯭ꯔꯤꯉꯩꯗ ꯃꯥꯕꯨ ꯌꯦꯛꯀꯠꯄ ꯑꯃ ꯂꯩꯔꯗꯤ ꯑꯗꯨꯝ ꯌꯥꯏ ꯑꯗꯨ ꯑꯣꯏꯔꯁꯨ ꯃꯤ ꯑꯅꯤꯒꯨꯝꯕ ꯇꯨꯝꯒꯦ ꯍꯥꯏꯔꯗꯤ ꯑꯦꯛꯁꯇ꯭ꯔꯥ ꯆꯥꯔꯖ ꯌꯥꯎꯗꯣꯏꯕ ꯑꯃꯨꯛꯀ
ꯑꯁ ꯑꯗꯨ ꯃꯣꯏꯗꯤ ꯀꯃꯥꯏꯅ ꯇꯧꯔꯦ ꯑꯃꯈꯛꯇ ꯇꯨꯝꯕ꯭ꯔꯥ
ꯃꯈꯣꯏ ꯈꯪꯗꯦ ꯀꯃꯥꯏꯅ ꯇꯨꯝꯕ꯭ꯔꯥ ꯈꯪꯗꯦ
ꯎꯝ ꯈꯪꯗꯦꯅꯦ
ꯀꯃꯥꯏꯅ ꯇꯧꯔꯤ ꯁꯔ ꯈꯪꯗꯦ ꯃꯈꯣꯏꯒꯤꯗꯣ
ꯎꯝ ꯑꯦꯛꯁꯇ꯭ꯔꯥ ꯄꯤꯔꯗꯤ ꯑꯦꯛꯁꯇ꯭ꯔꯥ ꯄꯤꯒꯦ ꯍꯥꯏꯗꯤ ꯑꯃꯈꯛꯇ ꯇꯨꯝꯔꯁꯨ ꯌꯥꯏꯌꯦ
ꯑꯗꯨ ꯅꯍꯥꯟꯁꯨ ꯍꯥꯏ
ꯄꯔꯥꯏꯠꯕꯦꯠꯇ ꯑꯦꯛꯁꯇ꯭ꯔꯥ ꯄꯤꯔꯗꯤ ꯌꯥꯝ ꯇꯥꯒꯅꯤꯕ ꯑꯗꯨꯒꯀꯣ
ꯎꯝ ꯆꯥꯛꯀꯨꯝ ꯁꯨꯝ ꯍꯣꯏꯁꯦ ꯍꯣꯇꯦꯜꯗ ꯑꯃꯨꯛꯀ ꯑꯗꯨꯝ ꯆꯥꯕ ꯃꯥꯜꯂꯦ
ꯍꯥ
ꯍꯣꯇꯦꯜꯗ ꯆꯥꯛꯀꯨꯝꯕꯁꯨ ꯑꯗꯨꯝ ꯆꯥꯕ ꯃꯥꯜꯂꯦ ꯃꯣꯏꯁꯦ
ꯑꯣ ꯃꯤ ꯂꯩꯇꯕꯒꯤꯀꯣ
ꯊꯣꯡꯔꯛꯔꯛꯇꯕ ꯃꯤꯁꯤꯡꯗꯨ ꯑꯗꯨꯝ ꯐꯔꯛ ꯇꯥꯕꯒꯤ ꯑꯣꯏꯔꯝꯅꯤ ꯑꯗꯨꯗꯤ ꯃꯈꯣꯏꯁꯦ ꯄꯩꯁꯥꯗꯤ ꯆꯠꯇꯤ ꯆꯜꯂꯝꯅꯤꯕ
ꯑꯣ
ꯑꯗꯨ ꯍꯧꯖꯤꯛꯇꯤ ꯃꯥꯏ ꯌꯥꯝ ꯐꯥꯔꯦ ꯍꯣꯏ ꯃꯥꯒꯤꯗꯨ
ꯍꯣꯏ ꯌꯥꯝ ꯐꯈ꯭ꯔꯦꯅꯦ ꯅꯣꯔꯃꯦꯜꯒꯨꯝꯅ ꯇꯧꯈ꯭ꯔꯦꯅꯦ
ꯅꯣꯔꯃꯦꯜꯅꯤ ꯍꯥꯏꯈ꯭ꯔꯦ ꯉꯁꯤꯗꯤ ꯅꯍꯥꯟꯗꯤ ꯀ꯭ꯔꯤꯇꯤꯟꯃꯒꯤꯗꯣ ꯀꯩꯅꯣ ꯇꯧꯕꯗꯣ ꯅꯪ ꯃꯤꯒꯤ ꯅꯣꯔꯃꯦꯜꯗꯣ ꯋꯥꯟ ꯄꯣꯏꯟ ꯁꯚꯦꯟ ꯁꯣꯏꯗ ꯂꯩꯅꯩ ꯍꯥꯏꯕ ꯑꯗꯨ ꯃꯥꯒꯤꯗꯤ ꯅꯥꯏꯟ ꯀꯥ ꯈ꯭ꯔꯕ ꯑꯗꯣ ꯉꯔꯥꯡꯗꯣ ꯑꯃꯨꯛꯀ ꯁꯤꯛꯁꯇ ꯍꯟꯊꯔꯛꯑꯦ ꯑꯗꯨꯒ ꯉꯁꯤ ꯗꯤ ꯋꯥꯟ ꯄꯣꯏꯟ ꯅꯥꯏꯟꯇꯤ ꯈꯛꯇ ꯂꯩꯔꯦ ꯍꯥꯏꯌꯦ ꯉꯁꯤꯒꯤꯗꯤ
ꯎꯝ ꯉꯁꯤꯗꯤ ꯋꯥꯟ ꯄꯣꯏꯟ ꯐꯥꯏꯚ ꯍꯥꯏꯅꯦ
ꯑꯃꯨꯛꯀ ꯐꯥꯏꯚ ꯍꯥꯏꯕ꯭ꯔꯥ
ꯎꯝ
ꯑꯣ
ꯅꯣꯔꯃꯦꯜꯒꯤꯗ ꯇꯥꯈ꯭ꯔꯦꯅꯦ
ꯑꯗꯨ ꯅꯪꯉꯣꯟꯗ ꯀꯔꯤ ꯀꯅꯥꯅ ꯍꯥꯏꯔꯛꯄ
ꯋꯥ ꯆꯦꯞꯗ ꯊꯥꯔꯛꯑꯦ ꯃꯥꯅ ꯑꯣꯔꯥꯡ ꯇꯦꯅ ꯎꯝ ꯑꯩꯒꯤ ꯋꯥꯆꯦꯞꯇ ꯅꯠꯇꯦ ꯒ꯭ꯔꯨꯞꯇ
ꯑꯣ
ꯅꯣꯔꯃꯦꯜꯁꯦ ꯋꯥꯟ ꯄꯣꯏꯟ ꯊ꯭ꯔꯤꯅꯦꯕ ꯋꯥꯟ ꯄꯣꯏꯟ ꯊ꯭ꯔꯤ ꯄꯣꯏꯟ ꯐꯥꯏꯚꯔꯥ ꯑꯗꯨ ꯃꯥꯒꯤꯁꯦ ꯋꯥꯟ ꯄꯣꯏꯟ ꯐꯥꯏꯚ ꯇꯥꯈ꯭ꯔꯦ
ꯑꯗꯨꯗꯤ ꯍꯧꯖꯤꯛꯇꯤ ꯎꯝ ꯅꯣꯔꯃꯦꯜ ꯂꯩꯔꯦ ꯑꯗꯨꯗꯤ ꯑꯣ ꯉꯁꯥꯏ ꯑꯌꯨꯛꯇꯗꯤ ꯑꯝ ꯑꯌꯨꯛꯇ ꯑꯃ ꯋꯥꯟ ꯄꯣꯏꯟ ꯐꯤꯐ ꯇꯤ ꯉꯁꯤꯗꯤ ꯇꯥꯔꯦ ꯍꯥꯏꯌꯦꯕ ꯑꯗꯣ ꯃꯨꯛꯀ ꯃꯈꯣꯏ ꯇꯦꯁ ꯇꯧꯕ ꯃꯥꯜꯂꯦ ꯑꯗꯨꯝ
ꯑꯁ ꯃꯦꯔꯥꯀꯜꯁꯅꯤꯀꯣ ꯌꯥꯝ ꯐꯩꯑꯦ ꯑꯩꯗꯤ ꯑꯩꯗꯤ ꯑꯁ ꯅꯨꯉꯥꯏꯇ꯭ꯔꯒ ꯂꯩꯕꯅꯦ
ꯄꯣꯝꯕꯗꯣ ꯑꯃ ꯄꯣꯝꯕꯗꯣ ꯏꯁꯤꯡꯗꯣ ꯑꯗꯨꯝ ꯆꯤꯡꯊꯣꯛꯑꯦ ꯆꯤꯡꯊꯣꯛꯄꯀꯥꯟꯗ ꯑꯗꯨꯝ ꯅꯣꯔꯃꯦꯜꯗ ꯂꯥꯛꯗꯤ ꯂꯥꯛꯄ ꯃꯥꯜꯂꯦ ꯑꯗꯨ ꯗꯦꯂꯤꯁꯤꯁ ꯏꯁꯤꯡ ꯆꯤꯡꯊꯣꯛꯇ꯭ꯔꯤꯉꯩꯗ ꯗꯦꯂꯤꯁꯤꯁꯀꯤ ꯀꯣꯟꯗꯤꯁꯟꯗ ꯂꯩꯕꯅꯦꯕ
ꯏꯁ ꯉꯛꯄꯅꯤꯀꯣ
ꯑꯈꯣꯏꯁꯨ ꯗꯦꯜꯂꯤꯁꯤꯁ ꯁꯨꯡꯇꯧ ꯇꯧꯔꯔꯣꯏ ꯍꯥꯏꯌꯦ ꯇꯧꯕꯗꯤꯀꯣ ꯇꯧꯕꯀꯥꯟꯗꯁꯨ ꯅꯨꯡꯗꯤ ꯅꯨꯡꯁꯤꯈ꯭ꯔꯕꯅꯦ
ꯎꯝ ꯑꯁ ꯗꯥꯢꯂꯥꯏꯁꯤꯁ ꯇꯧꯔꯗꯤ ꯒꯣꯔꯃꯦꯟꯗ ꯆꯠꯂꯁꯨ ꯄꯩꯁꯥ ꯄꯤꯕꯅꯤ ꯍꯦ
ꯑꯗꯨꯅꯦ ꯅꯠꯇꯦ ꯃꯥꯁꯨ ꯋꯥꯕꯅꯦꯕ ꯄꯩꯁꯥꯗꯨꯗꯤ ꯑꯗꯨꯝ ꯁꯦꯀꯦꯟꯗ꯭ꯔꯤꯗ ꯊꯝꯈ꯭ꯔꯦ ꯃꯥ ꯃꯁꯥꯗꯣ ꯉꯥꯝꯃꯔꯣꯏꯕ ꯆꯤꯡꯗ ꯑꯃꯨꯛꯀ ꯂꯩꯔꯗꯤ ꯈꯨꯟꯗ ꯂꯩꯔꯗꯤꯀꯣ ꯃꯈꯣꯏꯁꯦ ꯅꯨꯡ ꯂꯥꯏꯛ ꯊꯥ ꯊꯥ ꯈꯨꯗꯤꯡ ꯂꯥꯛꯄ ꯉꯝꯃꯔꯣꯏꯕ ꯃꯈꯣꯏꯁꯦ ꯅꯨꯃꯤꯠꯇꯨ ꯍꯥꯏꯔ ꯍꯥꯏꯗ꯭ꯔꯤꯉꯩꯗ
ꯎꯝ ꯑꯁ ꯋꯥꯔꯦꯍꯦ ꯌꯥꯝ ꯐꯩꯍꯦ
ꯍꯣꯏ
ꯃꯦꯔꯥꯀꯜꯁꯅꯦ ꯁꯦ
ꯌꯥꯝ ꯉꯛꯑꯦ
ꯎꯝ ꯏꯁꯣꯔꯅ ꯅꯨꯡꯁꯤꯈ꯭ꯔꯕ ꯃꯥꯜꯂꯦ
ꯑꯗꯨꯅꯦ ꯈꯪꯈ꯭ꯔꯕ ꯃꯥꯜꯂꯦ ꯏꯁꯣꯔꯁꯨ ꯈꯣꯏ ꯂꯥꯛꯏꯕ ꯀꯗꯤꯁ ꯅꯍ
ꯎꯝ ꯂꯣꯏꯅꯃꯛꯒꯤ ꯄ꯭ꯔꯊꯅ ꯑꯦꯟꯁꯔ ꯇꯧꯕꯤꯕ ꯃꯥꯜꯂꯦ
ꯍꯣꯏ
ꯑꯗꯨꯒ ꯃꯥꯒꯤ ꯅꯨꯄꯥꯁꯨ ꯂꯥꯛꯄ꯭ꯔꯥ ꯑꯗꯨ ꯅꯨꯄꯤꯒꯤ ꯅꯨꯄꯥꯗꯣ
ꯍꯣꯏ ꯃꯥꯒꯤ ꯅꯨꯄꯥꯁꯨ ꯂꯥꯛꯑꯦ ꯑꯗꯨꯁꯨ ꯃꯥꯁꯨ ꯑꯩꯈꯣꯏꯒꯨꯝꯅ ꯆꯞ ꯃꯥꯟꯅꯕ ꯃꯥꯜꯂꯦ ꯋꯥ ꯋꯥ ꯉꯥꯡꯗ ꯄꯨꯔꯥ ꯁꯇ꯭ꯔꯦꯁꯤꯁꯨ ꯂꯩꯈ꯭ꯔꯕ ꯃꯥꯂꯦ ꯃꯥꯁꯦ
ꯑꯥ ꯎꯝ ꯎꯝ
ꯃꯩꯇꯩꯂꯣꯟꯁꯨ ꯐꯖꯅ ꯉꯥꯡꯕ ꯍꯩꯇꯦ ꯍꯥꯏꯔꯁꯨ ꯃꯈꯣꯏꯁꯨ ꯗꯣꯛꯇꯔꯒꯨꯝꯕꯗ ꯑꯗꯨꯝ ꯋꯥ ꯉꯥꯡꯁꯪ ꯉꯥꯡ ꯋꯥ ꯉꯥꯡꯕꯗꯣ ꯀꯣꯟꯐꯤꯗꯦꯟꯁꯁꯨ ꯂꯩꯇꯕꯅꯤꯅꯀꯣ
ꯍꯣꯏ
ꯃꯈꯣꯏꯁꯦ ꯌꯥꯝꯅ ꯋꯥꯔꯦ
ꯎꯝ ꯎꯝ ꯍꯥꯏ ꯅꯨꯡꯁꯤꯌꯦꯅꯦꯍꯦ
ꯎꯝ
ꯅꯨꯡꯁꯤꯔꯁꯨ ꯀꯔꯤꯁꯨ ꯇꯣꯅꯤꯡꯉꯥꯏ ꯂꯩꯇꯦ ꯃꯣꯏꯁꯨ ꯍꯧꯖꯤꯇꯤ ꯌꯥꯝ ꯍꯔꯥꯎꯔꯒ ꯂꯩꯔꯝꯃꯅꯤꯀꯣ ꯑꯃꯗꯤ ꯀꯅꯥꯒ ꯇꯨꯝꯕ꯭ꯔꯥ ꯅꯪꯗꯤ
ꯍꯥꯥ ꯀꯩꯌꯕ
ꯀꯅꯥꯒ ꯇꯨꯝꯕ꯭ꯔꯣ ꯅꯪꯗꯤ
ꯑꯩ ꯉꯁꯤꯗꯤ ꯑꯩ ꯑꯉꯥꯡꯁꯤꯡ ꯌꯦꯡꯕꯅꯦ ꯑꯗꯨꯗꯣ ꯉꯁꯤ ꯑꯉꯥꯡꯁꯤꯡꯗ ꯄꯣꯄꯨ ꯑꯩ ꯌꯨꯝꯗ ꯆꯠꯈ꯭ꯔꯕ ꯉꯁꯤꯗꯤ
ꯑꯥ ꯑꯥ ꯅꯪ ꯅꯊꯣꯟꯗꯅꯤꯅꯦ ꯑꯗꯨꯗꯤ
ꯍꯣꯏ
ꯑꯥ ꯅꯨꯡꯉꯥꯏꯅꯦꯍꯦ
ꯅꯨꯡꯉꯥꯏꯔꯦ ꯉꯁꯤꯗꯤ
ꯍꯝ
ꯗꯨ ꯑꯣꯏꯔꯁꯨ ꯃꯈꯣꯏꯕꯨ ꯃꯤꯁ ꯇꯧꯋꯦ ꯑꯗꯨꯝ ꯃꯤꯁ ꯇꯧꯋꯦ
ꯎꯝ ꯂꯩꯇ꯭ꯔꯁꯨ ꯂꯩꯕꯗꯤ ꯅꯨꯡꯗꯤ ꯅꯨꯡꯉꯥꯏꯇꯦꯗ
ꯂꯩꯕ ꯀꯥꯟꯗ ꯗꯤꯁꯇꯔꯕ ꯌꯥꯝ ꯑꯣꯏꯕ ꯑꯗꯨ ꯂꯩꯇ꯭ꯔꯦ ꯍꯦꯛꯇ ꯃꯈꯣꯏ ꯆꯠꯊꯣꯛꯈ꯭ꯔꯒ ꯑꯗꯨꯝ ꯃꯤꯁ ꯇꯧꯕ
ꯎꯝ ꯑꯗꯨꯅꯦ
ꯁꯩꯁꯥ ꯌꯥꯝ ꯄꯤꯛꯄꯗꯣ ꯄꯤꯛꯇ꯭ꯔꯨꯗꯣ ꯈ꯭ꯋꯥꯏꯗꯒꯤ ꯃꯤꯁ ꯇꯧꯒꯅꯤ
ꯍꯝ ꯑꯈꯣꯏꯒꯤ ꯀꯨꯏꯟ ꯄ꯭ꯔꯤꯟꯁꯦꯁ ꯑꯈꯣꯏꯒꯤ ꯂꯣꯏꯅꯃꯛ ꯃꯤꯅꯤ
ꯍꯣꯝ ꯃꯤꯅꯤꯁꯇꯔ
ꯗꯦ ꯉꯁꯤꯗꯤ ꯅꯨꯡꯉꯥꯏꯕꯗꯣ ꯅꯨꯡꯉꯥꯏꯔꯝꯅꯤ
ꯍꯣꯏ
ꯃꯣꯏ ꯍꯦꯛ ꯑꯦꯛꯖꯥꯝ ꯂꯣꯏꯔꯛꯄꯥꯟꯗ ꯇꯤꯡꯇꯤꯡ ꯈꯣꯏꯒꯤ ꯌꯨꯝꯗ ꯆꯠꯀꯦ ꯆꯠꯀꯦꯅ ꯑꯗꯨꯝꯉꯥꯏ ꯍꯥꯏꯕꯅꯦꯕ
ꯑꯣ
ꯃꯈꯣꯏ ꯄꯨꯄꯨꯒꯤ ꯌꯨꯝꯗꯀꯣ ꯑꯗꯨ ꯉꯁꯤꯗꯤ ꯆꯠꯄ ꯐꯪꯉꯦ ꯗꯅ ꯍ
ꯍꯥꯏꯌꯦꯡ ꯑꯃꯨꯛꯀ ꯂꯥꯛꯀꯦ ꯍꯥꯏꯌꯦ
ꯑꯣ ꯑꯣ ꯍꯌꯦꯡ ꯃꯣꯔꯅꯤꯡꯗ ꯂꯥꯛꯀꯦꯔ ꯆꯥꯛ ꯆꯥꯕ ꯂꯣꯏꯔꯒ ꯂꯥꯛ
ꯆꯥꯛ ꯆꯥꯕ ꯂꯣꯏꯔ ꯀꯥꯟꯗ ꯂꯥꯛꯇꯣ ꯃꯥꯂꯦ ꯑꯌꯨꯛꯇꯗꯤ ꯃꯈꯣꯏꯁꯦ ꯂꯥꯛꯄꯗꯣ ꯐꯔꯛ ꯇꯥꯗꯣꯏ ꯃꯥꯜꯂꯦ ꯑꯗꯨꯒ ꯑꯉꯥꯡꯁꯤꯡꯒ ꯑꯗꯨꯝ
ꯑꯣ ꯑꯣ
ꯇ꯭ꯨꯏꯁꯟꯒꯨꯝꯕꯁꯨ ꯆꯠꯇꯕꯅꯤꯅ ꯍꯟꯗꯛꯇꯤ ꯑꯦꯛꯖꯥꯝ ꯂꯩꯇꯕꯅꯤꯅꯀꯣ
ꯅꯣꯏ ꯆꯦ ꯉꯁꯤ ꯑꯥ ꯑꯩꯗꯣ
ꯎꯝ
ꯑꯁ ꯑꯩꯗꯣ ꯃꯥꯡꯒꯨꯝꯕ ꯃꯥꯡꯒꯨꯝꯅ ꯃꯥꯟꯈ꯭ꯔꯦꯅꯦ ꯍꯧꯖꯤꯛ ꯑꯩ ꯇꯨꯝꯅꯤꯡꯈ꯭ꯔꯦ ꯑꯩ ꯃꯪ ꯒꯨꯝꯅ ꯆꯠꯈ꯭ꯔꯦ ꯃꯪꯒꯨꯝꯅꯤ